ꯍꯜꯂꯣ
ꯍꯣꯏ ꯀꯩꯗꯧꯔꯤꯅꯣ
ꯃꯤꯁ ꯀꯩꯝꯇ ꯇꯧꯗꯦ ꯆꯥꯛ ꯆꯥꯔꯒ ꯑꯗꯨꯝ ꯐꯝꯔꯒ ꯉꯥꯏꯍꯥꯛ ꯂꯩꯔꯒ ꯏꯔꯨꯒꯦꯅ ꯇꯧꯔꯤꯌꯦ ꯅꯪꯗꯤ
ꯎꯝ ꯑꯩꯁꯨ ꯑꯌꯥ ꯐꯝꯃꯤꯅꯦ ꯌꯥꯝ ꯁꯥꯕꯒꯤ
ꯑꯣ ꯍꯣꯏ ꯁꯥꯏ ꯍꯣꯏ ꯍꯟꯗꯛ ꯅꯣꯡ ꯇꯥꯗ꯭ꯔꯣ ꯑꯗꯣ ꯉꯁꯥꯏ ꯈꯤꯇꯪ ꯆꯨꯕ ꯑꯗꯣ ꯍꯧꯖꯤꯛ
ꯍꯣꯏ ꯑꯩꯈꯣꯏꯗꯁꯨ ꯈꯤꯇꯪ ꯆꯨꯑꯦ ꯍꯧꯖꯤꯛꯇꯤ ꯆꯨꯗ꯭ꯔꯦꯗꯥ ꯑꯗꯨ ꯑꯣꯏꯔꯁꯨ ꯅꯨꯡꯁꯥ ꯅꯨꯡꯁꯥ ꯊꯣꯛꯇ꯭ꯔꯁꯨ ꯌꯥꯝ ꯁꯥꯏꯌꯦꯕ
ꯑꯣ ꯍꯟꯗꯛꯀꯣ ꯑꯗꯨꯅꯦ ꯅꯨꯡꯁꯥ ꯊꯣꯛꯇꯔꯁꯨ ꯁꯥꯕꯗꯨ ꯂꯩ ꯍꯣꯏ ꯆꯠ ꯆꯥꯔꯦꯀꯣ
ꯆꯥꯔꯦ ꯍꯣꯏ ꯅꯣꯏꯗꯤ
ꯑꯧ ꯆꯔꯦ ꯑꯈꫭꯏꯁꯨ
ꯀꯩ ꯃꯊꯦꯜ ꯆꯥꯔꯒꯦ
ꯑꯩꯈꯣꯏ ꯀꯩꯅꯣ ꯑꯂꯨꯒ ꯗꯥꯜ ꯆꯥꯌꯦ ꯅꯣꯏꯗꯤ
ꯑꯩꯈꯣꯏꯁꯨ ꯈꯥꯃꯦꯟꯒ ꯑꯂꯨ ꯆꯥꯏ
ꯑꯣ
ꯀꯩ ꯀꯩ ꯑꯥ
ꯑꯜꯂꯨꯒꯗ ꯌꯥꯎꯗꯕꯗꯤ ꯂꯩꯕꯅꯦ
ꯑꯂꯨ ꯌꯥꯎꯗ꯭ꯔꯗꯤ ꯊꯣꯡꯕ ꯌꯥꯗꯦ ꯍꯥꯏꯗꯨꯅ
ꯑꯗꯨꯅꯦ ꯑꯗꯨꯅꯦ
ꯁꯥꯒꯨꯨꯝꯕ ꯍꯥꯞꯇ꯭ꯔꯁꯨ ꯑꯂꯨ ꯍꯥꯞꯄꯗꯤ ꯏꯟꯖꯥꯡꯗꯣ ꯊꯣꯛꯑꯦꯕ ꯑꯥ ꯀꯩꯗꯧꯔꯝꯃꯤꯅꯣ
ꯑꯁ ꯀꯩꯇ ꯇꯧꯗꯗꯣ ꯑꯩ ꯀꯩꯅꯣ ꯃꯪꯈ꯭ꯔꯕ ꯀꯩꯅꯣ ꯎꯝ ꯊꯣꯛꯈꯤ ꯊꯣꯛꯈꯤ ꯍꯥꯏꯌꯦ ꯍꯣꯏ ꯑꯩꯒꯤ ꯀꯩꯅꯣ ꯁꯥꯔꯇꯤꯐꯤꯀꯦꯠ ꯑꯃ ꯃꯥꯡꯈ꯭ꯔꯕ ꯑꯗꯨ ꯊꯤꯕꯅꯦ ꯍꯣꯏ ꯄꯥꯈꯠ ꯑꯄꯅ ꯋꯥꯈꯜ ꯋꯥꯕꯅ ꯂꯣꯏꯔꯦ ꯍꯌꯦꯡ ꯀꯣꯂꯦꯖꯇ ꯁꯝꯃꯤꯠ ꯇꯧꯅꯤꯡꯉꯥꯏ ꯍꯌꯦꯡ ꯂꯥꯁ ꯗꯦꯠꯅꯦꯕ ꯑꯗꯨ ꯊꯤꯕ ꯐꯪꯗ꯭ꯔꯕ
ꯑꯁ ꯃꯍꯟꯕꯤ ꯌꯥꯕ ꯅꯠꯇꯦ ꯐꯖꯅ ꯊꯤꯑꫭ
ꯄꯪꯏ ꯈꯪꯗꯦ ꯅꯪ ꯀꯣꯂꯦꯖꯇ ꯀꯣꯂꯦꯖ ꯑꯇꯣꯞꯄ ꯑꯃꯗ ꯑꯩ ꯁꯝꯃꯤꯠ ꯇꯧꯈ꯭ꯔꯥ ꯍꯥꯏꯅ ꯑꯗꯨꯁꯨ ꯈꯪꯗ꯭ꯔꯕ
ꯎꯝ
ꯑꯗꯨ ꯀꯣꯂꯦꯖꯇ ꯆꯠꯂꯒ ꯍꯪꯒꯦꯔꯁꯨ ꯑꯩ ꯄꯤꯈ꯭ꯔꯕꯥ ꯄꯤꯗ꯭ꯔꯕ꯭ꯔꯥ ꯍꯥꯏꯅ ꯈꯪꯗꯕꯒꯤ ꯆꯠꯄꯁꯨ ꯇꯟꯕ ꯑꯗꯨꯃꯥꯏꯅ ꯇꯧꯔꯒ ꯂꯩ ꯈꯪꯗꯦ
ꯍꯣꯏ ꯅꯊꯟꯗ ꯂꯩꯕ꯭ꯔꯣ ꯍꯧꯖꯤꯛꯇꯤ
ꯑꯥꯎ ꯏꯊꯥꯟꯇꯥ ꯂꯩꯌꯦꯕ
ꯎꯝ ꯌꯥꯝ ꯅꯨꯡꯉꯥꯏꯔꯝꯅꯦ ꯑꯩꯁꯨ ꯏꯊꯟꯇꯅꯦ
ꯑꯥ ꯏꯁꯟꯗ ꯂꯩꯕꯕꯨ ꯅꯨꯡꯉꯥꯏꯕ ꯂꯩꯕ꯭ꯔꯥꯅꯦ ꯎꯝ
ꯋꯥ ꯉꯥꯡꯅꯕꯁꯨ ꯃꯤ ꯂꯩꯇꯦ
ꯑꯗꯨꯅꯦ ꯑꯗꯨꯒꯤ ꯑꯗꯨꯒꯤ ꯑꯁꯤꯗ ꯋꯥ ꯉꯥꯡꯅꯕ ꯊꯤꯕꯀꯣ
ꯍꯣꯏ ꯊꯤꯔꯤꯅꯤ
ꯁꯤꯁꯨ ꯌꯥꯝ ꯐꯩꯌꯦꯕ ꯃꯇꯝꯁꯨ ꯃꯥꯡꯍꯟꯗꯕꯀꯣ ꯑꯩꯈꯣꯏ ꯕꯣꯔꯤꯡ ꯌꯥꯝ ꯆꯨꯕ ꯀꯥꯟꯗ ꯃꯤ ꯃꯤ ꯑꯗꯨꯝ ꯃꯤ ꯋꯥꯔꯤ ꯁ
ꯍꯣꯏ ꯋꯥꯈꯜꯁꯦ ꯊꯣꯛꯑꯦꯕ ꯃꯤ ꯃꯌꯥꯝꯒ ꯋꯥꯔꯤ ꯁꯥꯟꯅꯔꯕꯅꯤꯅ
ꯑꯥꯎ ꯏꯁ ꯎꯝ ꯃꯧꯁꯤꯡꯁꯦ ꯃꯧꯁꯤꯡꯒ ꯋꯥꯔꯤ ꯁꯥꯕꯗ ꯌꯥꯝ ꯅꯨꯡꯉꯥꯏꯕꯅꯤꯀꯣ
ꯍꯣꯏ ꯅꯨꯡꯉꯥꯏꯌꯦ ꯑꯥ
ꯅꯣꯏ ꯂꯣꯡ ꯅꯣꯏ ꯂꯣꯡꯈ꯭ꯔꯕ ꯃꯤꯅ ꯑꯩꯈꯣꯏ ꯑꯩꯈꯣꯏ ꯂꯔꯝꯗꯣꯏꯔꯤꯕ ꯑꯉꯥꯡ ꯑꯉꯥꯡꯁꯤꯡꯅ ꯀꯩ ꯍꯥꯏꯅꯤꯡꯒꯦ ꯑꯦꯗꯚꯥꯏꯁ ꯄꯤꯔꯛꯑꯣ ꯍꯥꯏꯔꯗꯤ ꯅꯪ ꯅ ꯂꯣ ꯍꯣꯡꯒꯅꯨ ꯃꯣꯏ ꯍꯦꯛꯇ ꯍꯥꯏꯔꯛꯄꯗꯣ ꯑꯗꯨꯅꯦ
ꯑꯥ
ꯀꯔꯤ ꯀꯔꯤ ꯑꯣꯏꯔꯁꯨ ꯉꯟꯅ ꯂꯨꯍꯣꯡꯒꯅꯨ ꯀꯣ ꯍꯥꯏꯅ ꯆꯥꯅꯤꯡꯕ ꯆꯥꯋꯣ ꯊꯥꯛꯅꯤꯡꯕ ꯊꯥꯛꯑꯣ ꯂꯩꯁꯥꯕꯤ ꯑꯣꯏꯔꯤꯉꯩꯗ ꯐꯖꯅ ꯑꯗꯨꯃꯥꯏꯅ ꯇꯧꯋꯣ ꯑꯗꯨꯒ ꯎꯝ ꯂꯩꯌꯣ ꯉꯟꯅ ꯂꯨꯍꯣꯡꯒꯅꯨ ꯍꯥꯏꯅ ꯍꯦꯛꯇ ꯍꯥꯏꯕꯗ
ꯑ ꯍꯣꯏ ꯃꯣꯏꯒ ꯋꯥꯔꯤ ꯁꯥꯕꯗꯤ ꯈꯔ ꯅꯨꯡꯉꯥꯏ ꯍꯣꯏ ꯍꯥꯏꯗꯤ ꯃꯣꯏ ꯑ ꯑꯣ ꯎꯝ ꯋꯥꯕ ꯅꯨꯡꯉꯥꯏꯕꯗꯣ ꯂꯣꯏ ꯈꯪꯉꯕꯅꯤꯅꯀꯣ
ꯑꯗꯨꯅꯦ ꯒ꯭ꯌꯥꯟꯖꯨ ꯌꯥꯝ ꯇꯥꯏꯌꯦꯕ ꯍꯧꯖꯤꯛ ꯒ ꯒ꯭ꯌꯥꯟ ꯇꯥꯔꯕꯅꯤꯅ ꯑꯩꯈꯣꯏꯗꯤ ꯄꯪꯅꯣꯛꯅ ꯑꯗꯨꯅꯤ ꯄꯪꯅꯣꯛ ꯅꯣꯛꯄ ꯋꯥꯔꯤ ꯁꯥꯕ ꯁꯥꯕ ꯈꯪꯗꯕꯅꯤ
ꯑꯗꯨꯅꯦ
ꯎꯝ
ꯑ ꯀꯩꯀꯩ ꯅꯪꯗꯤ ꯀꯩꯀꯩ ꯇꯧꯔꯤꯒꯦ
ꯏꯁ ꯀꯦꯝꯇ ꯇꯧꯗꯕ ꯑꯗꯨꯝ ꯀꯣꯂꯦꯖ ꯆꯠꯄ ꯃꯔꯛꯇ ꯑꯩꯗꯤ ꯑꯗꯨꯝ ꯅꯤꯡꯇꯤ ꯆꯠꯄ ꯇꯟꯕꯩꯒꯤ ꯃꯔꯛꯇ ꯑꯗꯨꯝ ꯆꯠꯄ
ꯎꯝ
ꯑꯗꯨ ꯉꯥꯛꯇꯅꯤꯗ
ꯑꯗꯨꯅꯦ ꯅꯨꯡꯇꯤꯒꯤ ꯆꯠꯇ꯭ꯔꯁꯨ ꯑꯗꯨꯝ ꯌꯥꯔꯕꯅꯤꯗ ꯍꯟꯗꯛꯇꯤ
ꯑꯗꯨꯅꯤ ꯀꯣꯂꯦꯖꯄꯨꯗꯤꯀꯣ ꯑꯦꯛꯖꯥꯝ ꯑꯦꯛꯖꯥꯝ ꯊꯥꯕ ꯌꯥꯔꯗꯤ ꯌꯥꯔꯦ ꯅꯠꯇ꯭ꯔꯣ ꯁꯔꯇꯐꯤꯀꯦꯠ ꯗꯤꯒ꯭ꯔꯤ ꯀꯩꯅꯣ ꯁꯔꯇꯤꯐꯤꯀꯦꯠ ꯐꯪꯉꯛ ꯑꯗꯨ
ꯑꯗꯨ ꯐꯪꯉꯗꯤ ꯌꯥꯔꯦ ꯍꯩꯕ ꯍꯩꯇꯕꯗꯨꯗꯤ ꯈꯪꯗꯦ ꯑꯗꯨꯅꯦ ꯍꯣꯏ ꯀꯥꯟꯅꯔꯔꯣꯏ ꯊꯕꯛ ꯊꯕꯛꯇ ꯑꯦ
ꯊꯕꯛ ꯊꯕꯛ ꯊꯕꯛ ꯊꯤꯒꯦ ꯍꯥꯏꯔꯁꯨ ꯑꯁꯤꯗꯒꯤ ꯀꯩꯅꯣ ꯂꯥꯏꯔꯤꯛꯁꯤꯡꯁꯦ ꯀꯩꯝꯇ ꯀꯩꯅꯣ ꯇꯧꯕ ꯅꯠꯇꯦꯕꯀꯣ ꯃꯥꯟꯅꯕ ꯅꯠꯇꯦꯕ ꯑꯗꯒꯤ ꯀꯅꯥꯗꯦ ꯍꯥꯏꯕꯇꯥꯔꯦ
ꯑꯗꯨꯅꯦ
ꯏꯁꯦꯡ ꯁꯦꯡꯅ ꯍꯥꯏꯕꯗꯀꯣ ꯑꯦꯛꯖꯥꯝꯕꯨ ꯄꯥꯁ ꯇꯧꯔꯕ ꯌꯥꯔꯦ
ꯇꯧꯔꯗꯤ ꯌꯥꯔꯦ ꯀꯔꯤꯁꯨ ꯀꯥꯟꯅꯗꯕꯗ ꯆꯦꯗꯨ ꯐꯪꯉꯒ ꯂꯣꯏꯔꯦ ꯍꯥꯏꯕ
ꯑꯗꯨꯅꯤꯅꯦ ꯏꯕꯥꯟꯅꯤ ꯋꯥꯈꯜ ꯈꯥꯟꯖꯦ ꯃꯥꯟꯅꯩꯌꯦ ꯑꯣ
ꯉꯁꯤꯗꯤ ꯊꯕꯛ ꯊꯣꯛꯑꯣꯏꯗ꯭ꯔꯣ ꯀꯩ ꯀꯩꯇ
ꯑ ꯆꯠꯂꯣꯏ ꯍꯣꯏ ꯌꯨꯝꯗ ꯑꯗꯨꯝ ꯑꯩꯗꯤ ꯌꯨꯝꯗ ꯑꯗꯨꯝ ꯂꯩꯔꯅꯤ ꯅꯨꯡꯊꯤꯟꯗꯤ ꯊꯕꯛ ꯂꯩꯗꯕꯅꯤꯅ ꯐꯤ ꯐꯥꯎ ꯁꯨꯒꯗꯧꯕ ꯇꯟꯕꯗꯣ
ꯑꯗꯨꯅꯦ ꯅꯨꯡꯉꯥꯏꯃꯜꯂꯗꯤ ꯌꯥꯝ ꯎꯝ ꯇꯟꯕꯅꯤ ꯆꯥꯛ ꯐꯥꯎ ꯆꯥꯅꯤꯉꯥꯏ ꯇꯜꯂꯛꯀꯅꯤ ꯍꯥꯏꯗꯣ
ꯑꯁ ꯑꯗꯨꯅꯦ ꯆꯥꯕꯁꯨ ꯇꯜꯂꯦ ꯊꯣꯡꯕꯁꯨ ꯇꯜꯂꯦ ꯊꯕꯛ ꯁꯨꯗꯗꯤ ꯑꯗꯨꯝ ꯍꯦꯟꯅ ꯍꯦꯟꯅ ꯇꯝꯕꯗꯣꯀꯣ
ꯍꯣꯏ ꯅꯨꯡꯉꯥꯏꯃꯟꯕꯩꯅꯦꯕ ꯑꯗꯣ ꯑꯃꯨꯛ ꯍꯦꯟꯅ ꯇꯜꯂꯛꯏꯗꯣ
ꯑꯗꯨꯅꯦ ꯅꯪꯗꯤ ꯑꯗꯨꯝ ꯌꯨꯝꯗ ꯂꯩꯒꯗ꯭ꯔꯣ ꯉꯁꯤ
ꯌꯨꯝꯗ ꯂꯩꯒꯅꯤ ꯍꯣꯏ ꯉꯁꯤꯗꯤ ꯊꯕꯛ ꯂꯩꯇꯦ
ꯑꯣ ꯅꯣꯏ ꯇꯥꯎꯁ ꯂꯣꯏꯔꯕꯣ ꯂꯣꯢꯗ꯭ꯔꯤꯀꯣ ꯑꯣ ꯍꯟꯗꯛꯇꯤ ꯂꯣꯢꯔꯗꯤ ꯑꯩꯁꯨ ꯂꯣꯏꯗ꯭ꯔꯤ ꯌꯥꯝ ꯈꯤꯇꯪ ꯋꯥꯠꯂꯤ ꯇꯔꯥꯒ ꯑꯃꯗꯤ
ꯑꯥ ꯑꯁ ꯌꯥꯝ ꯋꯥꯏꯗ
ꯑꯗꯨꯅꯦ ꯁꯤ ꯀꯩꯅꯣ ꯇꯧꯕꯁꯨ ꯋꯥꯗꯦ ꯍꯥꯏꯕ ꯌꯥꯔꯣꯏꯗ ꯑꯗꯨꯝ ꯀꯣꯛ ꯁꯤꯖꯤ ꯀꯩꯅꯣ ꯇꯧꯕꯅꯤꯅ ꯀꯣꯛ ꯆꯤꯛꯄ ꯀꯩꯅꯣ ꯂꯩꯌꯦꯕ
ꯑꯁ ꯇꯨꯝꯕꯒ ꯐꯪꯗꯦ ꯈꯔ ꯅꯨꯡꯉꯥꯏꯔꯗꯤ ꯅ
ꯇꯨꯝꯒꯦꯅ ꯍꯥꯏꯔꯁꯨ ꯑꯁ ꯃꯇꯝ ꯁꯪꯕ ꯈꯤ ꯈꯤꯇꯪ ꯋꯥꯔꯤ ꯁꯥꯈꯤꯒꯦ ꯍꯥꯏꯅꯀꯣ ꯍꯦꯛꯇ ꯇꯧꯕꯗꯣ ꯑꯗꯨꯒꯤ ꯃꯇꯝ ꯑꯗꯨꯝ ꯆꯠꯄꯗꯣ ꯈꯪꯗꯦꯕ
ꯃꯇꯝꯁꯨ ꯄꯥꯝꯃꯨꯏꯕ ꯑꯗꯨꯝ
ꯑꯥ ꯑꯗꯨꯅꯦ ꯑꯗꯨꯅꯤ ꯑꯦ ꯑꯗꯨꯅꯦ ꯃꯇꯝ ꯄꯥꯝꯃꯨꯕꯗꯣ ꯑꯗꯨꯒꯤ ꯍꯦꯛꯇ ꯄꯊꯥꯅꯤꯡꯉꯥꯁꯨ ꯃꯇꯥꯝ ꯑꯗꯨꯝ ꯂꯩꯇꯕꯗꯣ
ꯎꯝ
ꯑꯁ ꯑꯗꯨ ꯃꯇꯝ ꯂꯩꯒꯗꯧꯔꯦ ꯑꯗ ꯉꯥꯏꯍꯥꯛ ꯂꯩꯔꯗꯤ ꯄꯣꯊꯥꯅꯤꯡꯗꯁꯨ ꯊꯥꯅꯤ ꯑꯃꯇ ꯉꯥꯛꯇ ꯑꯣꯏꯔꯅꯤ
ꯎꯝ
ꯍꯧꯖꯤꯛ ꯃꯇꯝ ꯂꯩꯔꯤꯉꯩꯗ ꯈꯤꯇꯪ ꯐꯖꯅ ꯇꯧꯍꯧꯕꯅ ꯐꯩꯌꯦꯕꯣ
ꯍꯣꯏ ꯍꯣꯏ ꯍꯌꯦꯡ ꯋꯥꯏꯇꯧꯒꯦꯒ ꯐꯪꯕ ꯅꯠꯇꯦꯕ
ꯑꯗꯨꯅꯤ ꯇꯧꯒꯦ ꯍꯥꯏꯅꯁꯨ ꯇꯧꯒꯦꯅ ꯈꯜꯂꯁꯨ ꯇꯧꯕ ꯐꯪꯉꯔꯣꯏ
ꯎꯝ ꯅꯣꯏꯗꯤ ꯂꯧꯒꯨꯝꯕ ꯁꯨꯗ꯭ꯔꯣ
ꯈꯨ ꯈꯨ ꯈꯨꯟꯗꯗꯤ ꯆꯨꯕꯅꯤꯗ ꯑꯗꯣ ꯑꯩꯈꯣꯏꯗꯤ ꯈꯨꯟꯗ ꯂꯩꯗꯕꯅꯤꯅ
ꯎꯝ ꯈꯨꯟꯗ ꯂꯩꯇ꯭ꯔꯗꯤ ꯑꯗꯨꯝ ꯎꯝ ꯑꯥꯗ ꯂꯩꯕꯗꯤ ꯅꯨꯡꯉꯥꯏꯕ꯭ꯔꯣ
ꯀꯥꯏꯗ ꯇꯝꯄꯥꯛꯇꯔꯣ
ꯑꯥ ꯇꯝꯄꯥꯛꯇ
ꯏꯁ ꯑꯗꯨꯛ ꯀꯩꯍꯥꯏꯅꯤ ꯊꯕꯛ ꯇꯧꯍꯅꯤꯡꯉꯥꯏꯁꯨ ꯂꯩꯇꯦ
ꯅꯨꯡꯊꯤꯟ ꯆꯨꯞꯄ ꯍꯤꯞꯂꯒ ꯑꯗꯨꯝ ꯂꯩꯕꯗꯣ
ꯍꯣꯏ
ꯅꯨꯡꯉꯥꯏꯕ꯭ꯔꯥ ꯅꯨꯡꯉꯥꯏ ꯅꯨꯡꯉꯥꯏꯌꯦꯅꯁꯨ ꯍꯥꯏꯕ ꯉꯝꯃꯣꯏ ꯅꯨꯡꯉꯥꯏꯇꯦ ꯍꯥꯏꯅꯁꯨ ꯍꯥꯏꯕ ꯉꯝꯃꯣꯏ ꯃꯔꯝꯗꯤ ꯕꯣꯔꯤꯡ ꯆꯨꯑꯦꯕꯀꯣ ꯑꯗꯨꯅꯦ ꯃꯤꯗꯤ ꯍꯤꯞꯄꯗꯣ ꯃꯤꯗꯤ ꯇꯨꯝꯕꯗꯣ ꯇꯨꯝꯕꯗꯣ ꯅꯣꯏꯌꯦꯅ ꯍꯥꯏꯔꯛꯑꯦ ꯍꯥꯏꯌꯦꯀꯣ ꯑꯩꯈꯣꯏꯗꯤ ꯍꯦꯟꯅ ꯇꯨꯝꯕꯗꯤ ꯍꯦꯟꯅ ꯀꯪꯕꯗꯣ
ꯑꯁ ꯀ ꯑꯩꯁꯨ ꯇꯧꯋꯦ ꯑꯗꯨꯃꯥꯏꯅ ꯅꯪ ꯀꯩꯅꯣ ꯅꯪꯒꯥ ꯆꯞꯃꯥꯟꯅꯩꯌꯦ
ꯈꯪꯗꯦ ꯑꯗꯨꯗꯤ ꯑꯗꯨꯅꯦ ꯈꯤꯇꯪꯗꯤ ꯅꯣꯏꯅꯤ ꯅꯣꯏ ꯅꯣꯏꯅꯤꯡꯉꯦꯕꯀꯣ ꯁꯨꯝ ꯅꯣꯏ ꯇꯣꯛꯄ ꯉꯝꯗꯕꯗꯣ ꯑꯗꯨꯅꯤ ꯑꯗꯨꯅꯤ ꯑꯃꯃꯥꯏ ꯑꯩꯁꯨ ꯑꯗꯨꯅꯦ ꯃꯤꯗꯤ ꯑꯁ ꯅꯣꯏꯗ꯭ꯔꯁꯨ ꯌꯥꯏ ꯅꯣꯏ ꯀꯥꯡꯕ ꯐꯥꯕꯅꯤ ꯐꯕꯅꯤ ꯍꯥꯏꯌꯦ ꯑꯗꯨꯕꯨ ꯑꯩꯗꯤ ꯅꯣꯏꯅꯤꯡꯉꯦ ꯑꯩꯁꯨ ꯎꯝ ꯑꯗꯣ ꯃꯔꯛ ꯍꯥꯏꯗꯤ ꯍꯣꯏ ꯃꯔꯛꯇꯤ ꯅꯣꯏꯅꯤꯡꯕ ꯑꯗꯣ ꯑꯃ ꯂꯩꯌꯦꯅꯥ ꯃꯇꯥꯡ ꯌꯥꯝ ꯀꯨꯏ ꯀꯩꯅꯣ ꯇꯧꯗꯔꯁꯨ ꯌꯥꯝ ꯆꯥꯕꯁꯨ ꯌꯥꯝ ꯆꯥꯕꯅꯦ ꯑꯗꯨ
ꯑꯗꯨꯅꯦ ꯇꯧꯔꯤꯁꯦ ꯆꯥꯕꯗꯤ ꯅꯣꯏꯕꯗꯒꯤ ꯍꯦꯟꯅ ꯆꯥꯏꯌꯦꯕ ꯅꯣꯏꯕ ꯃꯤꯗꯒꯤ ꯍꯦꯟꯅ ꯆꯥꯏꯕ ꯑꯗꯨ ꯁꯨꯅꯣꯏꯗꯤ ꯅꯣꯏꯗꯕ ꯇꯨꯝꯕꯁꯨ ꯃꯣꯏꯗꯒꯤꯁꯨ ꯍꯦꯜꯂꯦꯕ
ꯑꯗꯨꯅꯦ ꯇꯨꯝꯕꯁꯨ ꯃꯣꯏꯗ ꯍꯦꯟꯕ ꯆꯥꯕꯗꯁꯨ ꯃꯣꯏꯗ ꯍꯦꯟꯕ ꯑꯍꯦꯟꯕ ꯍꯥꯏꯕꯗꯨꯗꯤ ꯃꯣꯏ ꯑꯗꯨꯅꯦ ꯌꯥꯕꯤꯗꯦ
ꯃꯁꯥꯒꯤ ꯑꯣꯏꯔꯃꯥꯂꯦ
ꯄꯣꯛꯄꯗꯩꯀꯣ ꯅꯪ ꯅꯣꯏꯊꯣꯛꯄ ꯌꯥꯔꯣꯏꯅ
ꯍꯣꯏ ꯑꯗꯨꯅꯤ
ꯎꯝ ꯀꯥꯏꯗꯦꯗ ꯀꯪꯕꯅ ꯐꯩꯌꯦ ꯃꯔꯛꯇꯤ
ꯍꯣꯔꯦꯟꯗꯤ ꯀꯩ ꯏꯟꯁꯥꯡ ꯇꯧꯗꯣꯏꯅꯣ
ꯑꯍꯤꯡ ꯑꯩꯈꯣꯏꯔꯣꯝꯗ ꯈꯪꯗ꯭ꯔꯤ ꯍꯧꯖꯤꯛꯇꯤ ꯇꯞꯅ ꯃꯇꯝ ꯂꯥꯛꯄꯗ ꯈꯪꯕ ꯇꯥꯔꯦ
ꯎꯝ ꯅꯊꯟꯗ ꯂꯩꯔꯤꯕꯔꯗꯨꯝ
ꯅꯠꯇꯦ ꯑꯩꯈꯣꯏ ꯗꯗꯥꯒ ꯂꯩ ꯑꯩꯈꯣꯏ ꯗꯗꯥ ꯗꯗꯥꯒ ꯂꯩꯕꯅꯦ ꯗꯗꯥꯒ ꯑꯩ ꯑꯗꯣ ꯍꯧꯖꯤꯛꯇꯤ ꯃꯥ ꯂꯩꯇꯦ ꯏꯊꯟꯇ ꯂꯩꯌꯦ ꯅꯣꯏꯗꯤ ꯅꯪꯗꯤ
ꯑꯩꯗꯤ ꯌꯨꯝꯗ ꯂꯩꯗ
ꯑꯣ ꯈꯨꯟꯗꯔꯣ ꯅꯠꯇ꯭ꯔꯒ ꯑꯣ ꯑꯁ ꯅꯨꯡꯉꯥꯏꯔꯝꯅꯤꯅ ꯑꯗꯨꯗꯤ ꯈꯨꯟꯗ ꯂꯩꯕꯗꯣ ꯅꯨꯡꯉꯥꯏꯕꯥꯅꯤꯍꯦ ꯈꯨꯟ ꯈꯨꯟꯒꯤ ꯀꯩꯅꯣ ꯆꯥꯕꯗꯣ ꯍ ꯅꯨꯡꯉꯥꯏꯕ ꯏꯟꯁꯥꯡ ꯅꯥꯄꯤꯒꯨꯝꯕ ꯑꯗꯨꯝ ꯈꯨꯟꯗ ꯐꯪꯕꯗꯣ ꯑꯗꯨꯝ ꯆꯥꯕꯖꯨ ꯍꯛꯆꯥꯡ ꯐ ꯍꯛꯆꯥꯡꯅꯨꯡ ꯐꯩꯌꯦꯕ ꯀꯣ ꯑꯁꯤꯁꯤꯗꯤ ꯑꯩꯗꯤ ꯈꯨꯟꯆꯠꯂꯗꯤ ꯈꯤ ꯈꯤꯇꯪ‌ ꯅꫭꯏꯊꯣꯛꯄꯅꯦ ꯑꯗꯨ ꯁꯤ ꯇꯝꯄꯥꯛ ꯂꯥꯛꯑꯗꯤ ꯍꯦꯛ ꯍꯦꯛꯇ ꯀꯪꯕꯗꯨ
ꯎꯝ
ꯑꯁ ꯈꯨꯟꯗ ꯂꯩꯌꯦ ꯑꯥ ꯑꯗꯨ ꯑꯗꯨꯏ ꯑꯣꯏꯔꯝꯅꯤ ꯍꯣꯏ ꯑꯁꯤ ꯀꯩꯅꯣ ꯑꯥ ꯑꯗꯨ ꯃꯨꯕꯗꯤ ꯂꯣꯏꯔꯦ
ꯌꯥꯗꯦ ꯈꯨꯟꯗ ꯂꯩꯕꯗꯤ ꯃꯨꯕꯗꯤ ꯑꯁ ꯍꯥꯏꯔꯦꯅ
ꯈꯨꯟ ꯍꯦꯛ ꯌꯧꯔꯗꯤ ꯃꯨꯔꯅꯤ
ꯑꯗꯨꯅꯦ ꯅꯨꯡꯁꯤꯠꯀ ꯏꯁꯤꯡꯒꯖꯦ ꯐꯠꯇꯕ ꯃꯥꯜꯂꯦ ꯈꯪꯗꯦ
ꯗꯦ ꯁꯥꯕꯁꯨ
ꯑꯗꯨꯝ ꯌꯨꯝꯗ ꯌꯨꯝꯗꯒꯤ ꯃꯄꯥꯟꯗꯤ ꯊꯣꯛ ꯊꯣꯛꯇꯦꯕꯀꯣ ꯑꯗꯨꯕꯨ ꯑꯗꯨꯝ ꯃꯨꯏꯌꯦ
ꯑꯥ ꯑꯗꯨꯅꯦ ꯊꯣꯛꯇ꯭ꯔꯁꯨ ꯃꯨꯅꯦ ꯑꯥ ꯅꯣꯏꯁꯨ ꯑꯗꯨꯃꯥꯏꯅ ꯇꯧꯕ꯭ꯔꯣ ꯅꯣꯏꯒꯤ ꯈꯨꯟꯁꯨ ꯏꯁ ꯑꯩꯗꯤ ꯑꯩꯈꯣꯏ ꯈꯨꯟ ꯑꯩꯈꯣꯏ ꯉꯥꯛꯇꯔ ꯍꯥꯏꯔꯒ ꯑꯗꯨꯅꯦ ꯈꯨꯟꯗ ꯂꯩꯔꯗꯤ ꯌꯥꯝ ꯃꯨꯏ
ꯎꯝ ꯃꯤ ꯎꯝ ꯃꯁꯥꯒꯤꯔꯥ ꯈꯪꯗꯦ ꯀꯩꯒꯤꯅꯣ ꯈꯪꯗꯦ ꯎꯝ
ꯈꯨꯟꯗꯗꯤ ꯍꯦꯟꯅ ꯏꯪꯕꯗꯤ ꯍꯦꯟꯅ ꯏꯪꯉꯦꯕꯀꯣ ꯅꯠꯇ꯭ꯔꯣ ꯑꯁꯤ ꯇꯝꯄꯥꯛꯇ ꯍꯦꯟꯅ
ꯑꯣ
ꯑꯗꯨꯕꯨ ꯍꯦꯟꯅ ꯀꯩꯅꯣ ꯃꯨꯕꯗꯣ ꯈꯪꯗꯦ ꯒ꯭ꯌꯥꯟ ꯇꯥꯗꯦ ꯑꯩꯁꯨ
ꯍꯣꯏ ꯇꯝꯄꯥꯛꯇ ꯂꯩꯕꯒ ꯈꯨꯟꯗ ꯂꯩꯕꯒ ꯑꯗꯨꯝ ꯆꯞ ꯃꯥꯟꯅꯔꯒ ꯂꯩꯌꯦꯕ ꯑꯗꯨ ꯉꯧꯕꯗꯤ ꯌꯥꯗꯦ
ꯊꯕꯛ ꯍꯦꯟꯅ ꯇꯧꯗ꯭ꯔꯁꯨꯀꯣ ꯑꯗꯨꯝ ꯑꯗꯨꯝ ꯃꯨꯕꯗꯣ ꯑꯥ
ꯑꯗꯨꯝ ꯃꯄꯥꯟ ꯊꯣꯛꯇꯕꯤ ꯂꯩꯌꯦꯕ ꯌꯥꯗꯦꯅꯦ ꯏꯁꯤꯡꯅꯔ ꯏꯁꯤꯡ ꯏꯁꯤꯡꯒ ꯅꯨꯡꯁꯤꯠ
ꯍꯥꯏꯗꯤ ꯈꯨꯟꯒꯤ ꯏꯁꯤꯡꯅ ꯍꯦꯟꯅ ꯁꯩꯒꯟꯕꯗꯨꯗꯤ
ꯍꯣꯏ ꯑꯗꯨꯕꯨ ꯀꯩꯒꯤꯅꯣ ꯈꯪꯗꯦ ꯃꯐꯝ ꯑ ꯀꯩꯒꯤꯅꯣ ꯊꯣꯛꯇ꯭ꯔꯤꯗ
ꯃꯔꯝ ꯂꯩꯇꯦꯕꯀꯣ ꯃꯨꯅꯤꯡꯉꯥꯏ ꯑꯗꯣ ꯑꯗꯨꯕꯨ ꯑꯗꯨꯝ ꯉꯥꯎꯊꯣꯛꯄ ꯌꯥꯗꯕꯗꯣ ꯃꯥꯜꯂꯛꯑꯦꯕ
ꯍꯣꯏ ꯌꯥꯗꯦ
ꯎꯝ ꯁꯨꯝ ꯋꯦꯗꯔꯁꯨ ꯅꯨꯡꯁꯤꯠꯁꯨ ꯍꯦꯟꯅ ꯀꯩꯅꯣ ꯇꯧꯋꯦ ꯑꯈꯣꯏꯗꯨꯗꯤ
ꯎꯝ
ꯍꯥꯏꯗꯤ ꯄꯥꯝꯕꯤ ꯄꯥꯝꯕꯤꯒꯨꯝꯕ ꯌꯥꯝꯕꯅꯤꯅꯀꯣ ꯈꯨꯟꯗꯗꯤ ꯁꯣꯝꯗꯗꯤ ꯀꯌꯥ ꯀꯩꯅꯣ ꯇꯧꯗꯅ ꯌꯨꯝ ꯃꯅꯥꯛꯇꯨꯗꯤ ꯂꯩꯗꯦꯅ
ꯍꯣꯏ ꯑꯁ
ꯐꯤꯌꯔ ꯐꯤꯌꯔ ꯑꯅ꯭ꯗ ꯂꯚ ꯗꯤ ꯍꯥꯏꯕ꯭ꯔꯥ ꯑꯃ ꯂꯩꯌꯦꯅ ꯑꯗꯣ ꯑꯣ ꯑꯗꯨ ꯇꯥꯏ ꯑꯗꯨ ꯇꯥꯏꯕꯅ ꯐꯒꯅꯤ
ꯊꯥꯏꯅꯗꯤ ꯑꯗꯨ ꯑꯗꯨ ꯌꯥꯝ ꯁꯤꯖꯤꯟꯅꯩꯗꯅ ꯍꯧꯖꯤꯛ ꯍꯧꯖꯤꯛꯇꯤ ꯎꯗ꯭ꯔꯤꯀꯣ
ꯊꯥꯏꯅꯗꯤ ꯌꯥꯝ ꯌꯥꯝ ꯆꯠ ꯌꯥꯝ ꯀꯥꯏꯩꯅꯣ ꯇꯧꯔꯝꯅꯤꯀꯣ
ꯎꯝ ꯑꯁ ꯃꯤꯅ ꯑꯁ ꯎ ꯄꯦꯛꯀꯦꯠ ꯄꯦꯛꯀꯦꯠ ꯄꯥꯏꯔꯒ ꯆꯠꯄꯅꯤꯅꯦ ꯀꯦꯠꯇꯒ ꯍꯥꯞꯄꯒ ꯍꯣꯏ ꯎꯝ
ꯃꯣꯏ ꯃꯇꯝ ꯃꯇꯝ ꯃꯇꯝ ꯃꯇꯝꯒꯤ ꯍꯥꯏꯕꯗꯨꯅꯤꯗ